ꯀꯩꯗꯧꯔꯤꯅꯣ ꯅꯪ
ꯐꯣꯟꯗ ꯁꯤ ꯅꯝꯕꯔ ꯂꯩꯔꯝꯕ ꯀꯅꯥ ꯑꯣꯏꯁꯨ ꯍꯜꯂꯣꯑꯣ ꯈꯪꯅꯤꯡꯕ ꯍꯥꯏꯇꯥꯔꯦ
ꯑꯣꯅꯦ ꯀꯊꯒꯤꯣꯌ ꯐ꯭ꯔꯦꯟꯅꯦ ꯁꯣꯗꯤ
ꯎꯊꯤꯔꯣꯡꯒꯤ ꯣꯏ꯭ꯔ ꯄꯊꯤꯔꯣꯡꯒꯤ ꯕꯣꯏ ꯐ꯭ꯔꯦꯦ ꯍꯥꯏꯕ
ꯀꯦꯊꯔꯤꯟ ꯀꯦꯊꯔꯤꯤꯟ
ꯑꯣ ꯀꯦꯊꯔꯦꯟꯗꯤ ꯅꯥꯏꯔꯦꯍꯦ ꯅꯥꯜꯂꯦꯍꯦ ꯁꯝꯁꯤꯕꯨ ꯀꯥꯏꯗꯒꯤꯔꯣ
ꯑ
ꯑꯦ ꯃꯤꯁ ꯁꯦꯔ ꯆꯤꯔꯦ ꯁꯪꯉ ꯀꯥꯟꯁꯤꯗ ꯅꯣ ꯀꯩꯅꯣꯅꯦ ꯄꯣꯡꯣꯟꯗꯒꯤꯅꯦ ꯍꯥꯏꯕ ꯑꯩ ꯀꯩꯁꯂꯝꯝꯃꯤꯗꯒꯤꯅꯦ
ꯑꯣꯗꯀꯀꯦ ꯍꯣꯟꯅꯜꯒ
ꯀꯁꯤ ꯅꯨ ꯄꯤ ꯊꯤꯔꯦꯁꯤꯔ ꯈꯅ ꯂꯩ ꯀꯩꯅꯣ ꯍꯅꯦ ꯄꯁꯤꯁ ꯐꯪ ꯐꯪꯗꯕ ꯍꯥꯏ ꯇꯥꯔꯦ ꯁꯥꯒꯤ ꯃꯈꯥ ꯄꯣꯜꯂꯤꯅꯦ
ꯑꯗ ꯅꯪ ꯅꯣ ꯑꯦꯁ ꯋꯥꯃꯨ ꯄꯥꯎ ꯐꯥꯎꯔꯛꯇ꯭ꯔꯣꯕ
ꯐꯣꯟꯅꯗ꯭ꯔꯦ ꯕ꯭ꯂꯧ ꯑꯃꯨꯛ ꯊꯝꯃꯦ ꯉꯔꯥꯡꯗ ꯉꯔꯥꯡꯅ ꯃꯣꯏ ꯃꯥꯒꯤ ꯆ ꯂ ꯈ ꯏꯪ ꯂ ꯈꯔꯦꯟ ꯉꯔꯥꯡ ꯅꯁꯤ ꯉꯁꯤ ꯀꯣꯜ ꯑꯃꯨꯛ ꯂꯩꯇ꯭ꯔꯦ
ꯎꯝ
ꯈꯪꯗꯦꯁ ꯏꯃꯥꯟ ꯏ ꯏꯃꯥꯟꯅꯕ ꯏꯃꯥꯟꯅꯕ ꯑꯃ ꯖꯦꯝꯃꯒꯤ ꯑꯃꯨꯛ ꯄꯤꯔꯛꯑꯦ ꯑꯗꯨ ꯐꯥꯎꯅꯥ ꯇꯥꯔꯦ ꯑꯁ ꯖꯦꯝꯃꯩ ꯑꯃꯨꯛ ꯈꯔ ꯈꯔ ꯂꯥꯞꯄ ꯍꯥꯏꯇꯥꯔꯦ
ꯌꯥꯔꯦ ꯌꯥꯔꯦ ꯋꯥꯈꯔ ꯀꯗ ꯂꯥꯟ ꯊꯕꯣ ꯍꯧꯔꯅꯨ ꯅꯪꯗ ꯑꯃꯨꯛ ꯅꯪ ꯍꯩꯅꯕꯤꯗ ꯇꯧꯔꯛꯑꯅꯨ
ꯍꯥ ꯅꯅꯤ ꯍꯥ ꯅꯈꯣꯏ ꯅ ꯍꯅꯤ ꯀꯣꯏ ꯐꯥꯎ ꯀꯣꯏꯗ꯭ꯔꯤꯉꯩꯗ ꯂꯝ ꯂꯥꯞꯄꯦ ꯈꯣꯠꯂꯦ ꯀꯥꯏꯅ ꯋꯥꯈꯜꯗꯤ ꯑꯥ ꯌꯧꯔꯝꯃꯤꯕ ꯅꯪꯁꯦ ꯀꯩꯅꯣꯗꯨꯗꯤ ꯇꯥꯡꯈꯨꯜ ꯅꯤꯡꯉꯣꯜ ꯁꯤ ꯐ꯭ꯔꯦꯟꯂꯤ ꯍꯥꯏꯕ꯭ꯔꯥ ꯑꯗꯨꯗꯤ
ꯐ꯭ꯔꯦꯅꯤ ꯂꯦꯡꯃꯩꯅꯦ ꯐ꯭ꯔꯦꯅꯤꯗꯤ ꯀꯩꯅꯣ ꯇꯧꯈ꯭ꯔꯦ ꯑꯁ ꯐ꯭ꯔꯦꯅꯤꯗꯨꯗꯤ ꯑꯁ ꯃꯥ ꯊꯥ ꯑꯅꯤꯃꯨꯛ ꯂꯩꯔꯀꯥꯟꯗ ꯐꯥꯎꯅꯒꯦ ꯈꯜꯂꯦ ꯐ꯭ꯔꯦꯅꯤꯗꯤ ꯑꯁ
ꯀꯩꯒꯤꯅꯣ ꯀꯩ ꯃꯔꯝ ꯂꯩꯒꯦꯕ
ꯐ꯭ꯔꯦꯟꯅꯤꯗꯤ ꯀꯩꯅꯣ ꯇꯧꯔꯏꯗ ꯐꯖꯩ ꯐꯖꯩꯗ
ꯑꯥ
ꯐ꯭ꯔꯦꯟꯅꯤꯗꯤ ꯐꯦꯖꯩꯗ
ꯑꯗꯨ ꯐꯖꯔꯗꯤ ꯀꯣꯏ ꯈꯥꯏꯔꯣ ꯀꯩꯅꯣ
ꯌꯥꯔꯦ ꯅꯪꯅ ꯄꯨꯛꯆꯦꯜ ꯁꯦꯡꯕ ꯇꯥꯏꯞꯇ ꯅꯨꯄꯤ ꯑꯅꯤ ꯑꯍꯨꯝ ꯂꯣꯟꯒꯦ ꯇꯧꯕꯣ ꯅꯪꯕꯨ
ꯁꯦꯡꯕꯩꯅꯦ ꯇꯦꯛꯁ ꯊꯥꯏ ꯑꯣꯟꯂꯥꯏ ꯂꯩꯌꯦ ꯑꯗꯨ ꯄꯨꯡ ꯑꯃꯃꯨꯛ ꯄꯨꯡ ꯑꯃꯃꯨꯛ ꯂꯩꯔꯀꯥꯟꯗ ꯇꯦꯛꯁ ꯔꯤꯄ꯭ꯂꯥꯏ ꯂꯥꯛꯄꯤꯔꯛꯀꯅꯤ ꯕꯤꯠ ꯂꯩꯇꯦ
ꯑꯗꯨ ꯑꯣꯏꯔꯒꯗꯤ ꯕ꯭ꯂꯣꯛ ꯊꯝꯃꯣ ꯀꯣꯛ ꯇꯣꯛꯊꯣꯛꯈ꯭ꯔꯣ
ꯕ꯭ꯂꯣꯛꯇꯤ ꯊꯝ ꯁꯇꯦꯇꯁꯇꯤ ꯗꯨꯝ ꯌꯦꯡꯅꯈꯤꯒꯅꯤꯗ ꯊꯥ ꯈꯔ ꯂꯩꯔꯀꯥꯟꯗ ꯑꯃꯨꯛ ꯀꯩꯅꯣ ꯇꯧꯔꯒꯦ
ꯑꯗꯨ ꯑꯗ ꯀꯩꯅꯣꯗꯣ ꯁꯤ ꯆꯥꯝꯗꯣ
ꯎꯝ
ꯅꯪ ꯀꯣꯏꯔꯒꯦ ꯔꯥ
ꯇꯦꯛꯁ ꯊꯥꯔꯛ ꯑꯦ
ꯃꯥꯗꯣ ꯀꯩ ꯀꯩ ꯍꯥꯏꯔꯛ ꯀꯦ
ꯑꯁ ꯅꯣꯏ ꯑꯝꯗ ꯉꯁꯤ ꯀꯩꯗꯧꯔ ꯂꯩꯒꯦ ꯍꯥꯏꯕ ꯑꯩꯅ ꯍꯥꯏꯅꯤꯡꯉꯥꯏ ꯈꯪꯗꯦ ꯑꯁ ꯀꯩꯗꯧꯕꯒꯤ ꯈꯪꯗꯕꯒꯤ ꯑꯩꯅ ꯍꯥꯏꯕꯤꯕ ꯉꯁꯤ ꯃꯤ ꯂꯩꯇꯕ ꯌꯥꯎꯅꯕ꯭ꯔꯥ ꯌꯥꯎꯕ꯭ꯔꯥ ꯑꯩꯅ ꯍꯣꯏ ꯂꯥꯛꯑꯦ ꯑꯩꯒꯤ ꯏꯄꯨꯅꯦ ꯍꯥꯏꯕꯤꯕꯀꯣ ꯑꯦ ꯁꯨ ꯁꯇꯦꯇꯁ ꯊꯒꯠꯂꯤꯅꯦ ꯑꯦ ꯍꯥꯏꯕ꯭ꯔꯥ ꯑꯗꯨꯗꯒꯤ ꯎꯝ ꯃꯥꯅ ꯑꯗꯨꯗ ꯑꯩꯏ ꯄꯨꯅꯤꯌꯥ ꯍꯥꯏꯕ ꯑꯣ ꯑꯦ ꯑꯗꯨꯗꯤ ꯗꯤꯒꯣꯝꯒ ꯁꯦꯟꯅꯕ ꯑꯇꯩ ꯅꯠꯇ꯭ꯔꯦꯅꯦ ꯑꯩꯅ ꯍꯥꯟꯅꯗꯤ ꯗꯤꯒꯣꯒꯤ ꯃꯄꯥ ꯗꯤꯒꯣ ꯃꯄꯥꯒꯤ ꯃꯌꯥꯝꯕꯗꯣ ꯈꯣꯏ ꯅꯦ ꯍꯥꯏꯔꯤꯕ ꯃꯥꯅ ꯑꯦ ꯑꯗꯨꯗꯤ ꯗꯤꯒꯣꯒꯟꯕ ꯑꯁꯤꯁꯦ ꯌꯥꯝ ꯅꯪꯅꯔꯦꯅꯦ ꯑꯇꯩ ꯅꯠꯇꯦꯅꯦ ꯑꯇꯩ ꯅꯠꯇ꯭ꯔꯦꯅꯦ ꯍꯥꯏꯀꯣ ꯍꯣꯏ ꯅꯠꯇ꯭ꯔꯦ ꯁꯤ ꯀꯌꯥꯁꯨ ꯔꯔꯕꯣꯪꯉꯁ ꯁꯤ ꯀ ꯇꯒ ꯍꯥꯏ ꯎ ꯆꯁꯨ ꯎ ꯅꯠꯇꯦ ꯍꯟꯗꯣ ꯀꯌꯥ ꯁꯔꯕ ꯑꯩꯅ ꯏ ꯑꯁ ꯌꯥꯝ ꯍꯟ ꯑꯣꯏꯈ꯭ꯔꯦꯅꯦ ꯑꯗꯨꯗꯤ ꯑꯃ ꯔꯤꯄ꯭ꯂꯥꯏ ꯄꯤꯗ꯭ꯔꯦ
ꯑꯗꯨ ꯅꯪ ꯑꯗꯨ ꯑꯗꯨ ꯅꯪꯁꯨ ꯈꯔ ꯈꯜꯂꯒ ꯑꯗꯨ ꯅꯨꯄꯤꯗꯨꯣ ꯀꯣꯏꯕꯕꯨꯗꯤ ꯌꯥꯔꯅꯦꯕ ꯄꯅ ꯅꯪꯅ ꯃꯊꯣꯡ ꯃꯔꯝ ꯆꯥꯂꯕ ꯇꯥꯏꯇ ꯄꯪꯈꯥꯏ ꯈꯥꯏ ꯄꯤꯕꯤꯅꯦꯕ
ꯑꯁ ꯈꯪꯅꯦꯦ ꯑꯗꯨ ꯇꯗ ꯄꯤꯔ ꯀ ꯀꯥꯄꯤ ꯀꯥꯄꯤꯗ ꯇꯜꯗ
ꯅꯍꯥꯟꯅ ꯍꯪꯉꯦꯕꯀꯣ ꯃꯣꯔ ꯄꯍꯔꯗ
ꯑꯦꯗ ꯍꯕꯒꯤ ꯔ
ꯌꯥꯔꯦ ꯃꯒꯣꯟ ꯈꯪꯅꯤꯡꯉꯥꯏꯗ ꯇꯂ ꯀꯥꯏꯟ
ꯑꯁ ꯑꯗꯨꯗꯤ ꯃꯒꯣꯏꯅ ꯈꯪꯉꯦ
ꯑꯩꯅ ꯑꯩꯅ ꯍꯥꯏꯕ ꯇꯪ ꯣ ꯏ ꯊꯥꯖꯔꯅꯤꯅꯦꯗꯤꯦ
ꯊꯥꯖꯗꯕꯁꯨ ꯅꯠꯇꯕ ꯃꯥꯒꯤ ꯃꯑꯣꯡ ꯏꯁꯇꯦ ꯃꯥꯒꯤ ꯄꯤꯒꯁꯦ ꯐꯖꯅ ꯅꯅ ꯊꯥꯒꯠꯂꯤꯅꯦ ꯑꯩꯅꯁ
ꯅ ꯅꯩꯈꯥꯏꯔꯣꯔꯕ ꯀꯣꯏꯔꯒ
ꯍ
ꯑꯗꯨ ꯐꯥꯎ ꯉꯝꯗꯕ
ꯌꯥ ꯅꯠꯇ ꯅ ꯑꯦꯅ ꯀꯤꯊꯣ ꯇꯧꯁ
ꯀꯩ
ꯑꯍꯣ ꯑꯣ
ꯁꯦ
ꯑꯦ ꯑꯦꯐ ꯁꯤꯗ ꯁꯤ ꯆꯥꯔꯨꯔꯁꯦ ꯁꯥꯥꯗꯤ ꯈꯪꯗꯦ ꯀꯅꯥ ꯑꯣꯏꯖꯥꯠꯅꯣ ꯑꯁ ꯑꯣ
ꯄꯩꯁꯥ ꯄꯝꯅ ꯀꯨꯠꯇ꯭ꯔꯨ
ꯐ ꯏꯅꯥꯎ ꯂꯩꯕ꯭ꯔꯥ ꯅꯣꯏꯔꯣꯝꯗ ꯏꯅꯥꯎ ꯂꯣꯏ ꯏꯉ
ꯏꯩꯅ
ꯏꯅꯥꯎ ꯂꯣꯏꯅꯤꯡꯉꯦꯅꯥꯎ ꯀꯩꯗꯧꯔ ꯂꯩꯒꯦ ꯏꯩꯅ ꯍꯗ ꯃꯔꯔꯛ ꯄꯥꯝꯃꯤꯅꯦ ꯍꯨꯅꯥꯎ ꯅꯠꯇ꯭ꯔꯁꯨ ꯍꯧꯗꯣꯡ ꯃꯆꯥꯒꯨꯝꯕ ꯂꯩꯕ꯭ꯔꯥ ꯑꯁ ꯎꯆꯤꯅ ꯂꯣꯏꯔꯦꯅꯦ ꯌꯨꯝꯗ
ꯈꯨꯗꯣꯡ ꯃꯆꯥꯕꯨꯗꯤ ꯂꯩꯅꯤ ꯑꯁ ꯑꯗꯨ ꯄꯥꯎ ꯉꯥꯏꯕ ꯑꯃ ꯍꯥꯏꯕ
ꯑꯩ ꯥꯎꯂꯣ
ꯉꯔꯥꯡꯟ ꯁꯟ ꯂꯦꯞꯄ ꯆꯠꯂꯝꯗꯥꯏꯗꯨꯀꯣ ꯑꯩꯈꯣꯏ ꯑꯩꯈꯣꯏꯒꯤ ꯂꯝꯈꯥꯏꯗ ꯑꯩ ꯀꯥꯔꯛꯅꯦꯕ
ꯎ
ꯑꯗꯨ ꯑꯩ ꯑꯩꯅꯦ ꯈꯔ ꯏꯁꯩ ꯉꯪꯉꯒ ꯂꯥꯛꯑꯄꯅ ꯃꯥꯁꯨ ꯊꯣꯛꯂꯛꯄ ꯋꯥꯅꯤꯅ
ꯑ ꯑꯗꯨꯉ
ꯑꯩ ꯀꯩꯅꯣ ꯃꯣꯏ ꯃꯃꯥ ꯇꯣꯟꯁꯨ ꯂꯩꯕꯅꯦꯕ
ꯎꯝ ꯎꯝ
ꯑꯗꯨꯣ ꯑꯣꯏꯁꯨ ꯁꯦꯡ ꯃꯅꯤ ꯅꯀꯣ
ꯄꯥꯏ ꯂꯥꯏꯇ ꯁꯤꯕꯅꯦꯅ ꯍꯥ
ꯃꯥꯔꯣ
ꯑꯦ ꯀꯩꯅꯣ ꯎꯝ ꯍꯣꯔꯦꯟ ꯁ ꯍꯣꯔꯦꯟ ꯁ ꯍꯣꯔꯦꯟ ꯁꯥꯁꯦ ꯑꯗꯨꯏꯗ ꯏꯁꯀꯤꯞ ꯇꯧꯈꯤꯁꯦ
ꯁꯤꯃꯒ ꯑ ꯅꯣꯏ ꯅꯣꯏꯣꯏ ꯔꯣꯝꯗ ꯀꯩꯅꯣ ꯇꯧꯗꯔꯣ ꯂ ꯍ ꯍ ꯄꯤꯗ
ꯑꯗꯣ ꯈꯔ ꯋꯥꯠꯂꯤꯗ ꯅꯣꯡꯅ ꯆꯨꯔꯛꯇꯕ ꯃꯔꯣꯟ ꯑꯃ
ꯂꯧꯔꯥꯡꯗꯤ ꯂꯣꯏ ꯁꯨꯔꯝꯃꯅꯤꯅꯦ?
ꯁꯨꯔꯣꯏꯗ ꯍꯟꯗꯛ ꯃꯔꯛꯇꯤ
ꯑ
ꯍꯤꯗꯥꯛ ꯑꯣꯏꯅ ꯀꯥꯞꯁꯤꯜꯂꯒ ꯍꯤꯗꯥꯛ ꯑꯣꯏꯅ ꯀꯥꯁꯤꯜꯂꯒꯪꯍꯥꯏꯅ ꯄꯪꯈꯥꯏ ꯍꯩꯖꯤꯜꯂꯒ ꯂꯧꯔꯤ ꯈꯔ ꯂꯧꯔꯤꯒꯤꯁꯨ ꯑꯁꯤ ꯀꯕꯨꯇꯥꯒꯤꯗꯨ ꯂꯩꯔꯦꯁ ꯆꯜꯍꯜꯂꯣꯏꯔꯦꯗ ꯑꯗꯤ ꯇꯧꯔꯔꯣꯏꯗꯦ ꯂꯧꯔꯥꯡ ꯑꯁꯤꯁꯨ ꯋꯥꯅꯤꯡꯉꯅꯤ
ꯏꯗ ꯄꯨꯔꯛꯈꯔ꯭ꯕꯣ?
ꯆꯠꯂꯁꯦ ꯈꯔ ꯂꯩꯔꯝꯃꯦꯅꯦ꯫ ꯑꯗꯨ ꯁꯣꯝꯗ ꯈꯔ ꯐꯔꯛ ꯇꯥꯟꯅꯔꯕ ꯍꯥꯏꯇꯥꯔꯦ ꯑꯗꯒꯤ ꯑꯁꯤ ꯆꯠꯂꯒ ꯍꯌꯦꯡ ꯍꯥ
ꯅꯪ ꯊꯧꯗꯤ - ꯊꯧꯗꯤ ꯔꯣ?
ꯃꯔꯛ - ꯃꯔꯛ ꯊꯧꯗꯧ ꯃꯥꯜꯂꯦ ꯑꯩꯁꯦ ꯫ ꯑꯦꯃꯝꯕꯗꯗꯤ ꯌꯥꯝꯕꯅ ꯊꯧꯗꯣ ꯃꯥꯜ ꯑꯅ
ꯑꯩꯗꯤ ꯑꯩꯈꯣꯏꯗꯤ ꯀꯨꯏꯅ ꯏꯟꯖꯤꯟ ꯄꯥꯏꯔꯁꯨ ꯏꯁꯇꯥꯔꯠ ꯐꯣꯝꯒꯥꯡ ꯐꯖꯅ ꯍꯩꯗ꯭ꯔꯤꯕꯅꯦ ꯑꯩ ꯑꯇ ꯈꯣꯏꯗꯦꯕꯅꯤꯅ ꯑꯁ ꯈꯣꯏꯍꯟꯗꯦꯗ ꯍꯥꯏꯕꯗꯤ ꯏꯟꯁꯤꯟ ꯄꯥꯏꯕꯗꯣ ꯀꯩꯅꯣ ꯌꯥꯝ ꯍꯛꯆꯥꯡ ꯌꯥꯝ ꯁꯣꯛꯑꯦꯕꯀꯣ ꯑꯩ ꯈꯪꯗꯦꯅꯦ ꯑꯩꯗꯤ ꯏꯟꯖꯤꯟ ꯄꯥꯏꯕꯕꯁꯤꯦ ꯌꯥꯝ ꯏꯟꯇꯔꯦꯁ ꯂꯩꯇꯅꯦ ꯑꯗꯨꯝ
ꯑꯁ ꯃꯔꯛ ꯑꯁ ꯄꯥꯒꯗꯕꯅꯦ ꯑꯩ ꯑꯣꯏ ꯂꯩꯔ꯭ꯗꯤ ꯑꯁꯤ ꯄꯥꯏꯒꯗꯧꯅꯤꯍꯦ ꯫ ꯑꯩꯗꯤ ꯄꯣꯝꯄꯥꯏꯗ ꯄꯥꯏꯒꯅꯤ ꯑꯗꯨꯒ ꯒꯥꯔꯤ ꯃꯆꯥꯗꯤ ꯌꯥꯝ ꯀꯟꯅ ꯄꯥꯏꯅꯤꯡꯗꯦ ꯀꯔꯤꯒꯤꯔꯥ ꯈꯪꯗꯦ ꯫
ꯍꯣꯏꯅꯦ ꯗꯤ ꯃꯆꯥꯗꯤ ꯏꯟꯇꯔꯦꯁ ꯂꯩꯇꯦꯕꯀꯣ ꯫
ꯎꯝ꯫
ꯑꯗꯨ ꯁꯔꯨꯛꯄꯨꯗꯤ ꯑꯗꯨ ꯁꯔꯨꯛꯄꯨꯗꯤ ꯀꯥꯔꯒꯨꯝꯕ ꯑꯗꯨꯒꯨꯝꯕꯗꯤ ꯈꯔ ꯏꯟꯇꯔꯦꯁ ꯑꯩꯅ ꯑꯗꯨꯒꯨꯝꯕꯁꯨ ꯏꯟꯇꯔꯦꯁ ꯂꯩꯇꯕ
ꯇ꯭ꯔꯥꯛꯀꯝꯕꯟꯇꯔꯦꯁ ꯂꯩꯔꯃꯅꯤ
ꯑꯦ ꯈꯣꯏꯦ ꯑꯗꯨ ꯃꯅꯂ ꯂꯥꯏꯠꯦꯗ ꯦꯗ ꯦꯗ
ꯑꯣꯏꯅꯅ ꯂꯩ
ꯁꯤꯕꯤꯗꯤ ꯅꯨꯡꯃꯥꯏꯕꯅꯦ
ꯁꯤ
ꯑꯁ ꯈꯪꯗ꯭ꯔꯦ
ꯑꯟꯗ ꯑꯗꯛꯁꯤ ꯋꯥꯈꯜꯁꯤ ꯅꯨꯡꯉꯥꯏꯇ ꯅ
ꯉꯥꯏꯈ ꯀꯔꯤ ꯇꯧꯕꯒꯦ
ꯑꯁ ꯈꯪꯗ꯭ꯔꯦꯕꯨ ꯇꯦꯟꯁꯟ ꯉꯥꯛꯇꯪ ꯇꯦꯟꯁꯟ ꯉꯥꯛꯇꯪ ꯉꯁꯥꯏꯁꯨ ꯀꯦꯊꯔꯤꯟꯗ ꯀꯣꯜ ꯇꯧꯔꯛꯑꯦ ꯇꯦꯛꯁ ꯇꯧꯔꯅꯦꯕ ꯇꯦꯟꯁꯟ ꯌꯒ ꯅꯪ ꯆ ꯍꯣ ꯆꯥꯔꯝꯃꯔꯣꯏ ꯇꯧ ꯇꯧꯅꯨ ꯑꯗꯨꯃꯥꯏꯅ
ꯏꯁ ꯌꯥꯔꯦ ꯌꯥꯏꯇ ꯑꯤꯒꯤ ꯆꯥꯗ ꯅꯨꯄꯤ ꯀꯥꯏꯅꯔꯁꯨ
ꯅꯠꯇꯦ ꯀꯥꯏꯅꯕ ꯅꯠꯇꯕ ꯉꯁꯤ ꯉꯁꯤ ꯊꯧꯗꯣꯛ ꯁ ꯑꯩ ꯑꯩꯅ ꯃꯣꯟꯗ ꯍꯥꯏꯕꯤꯕꯅꯦꯕ ꯑꯗꯨꯒꯤ ꯃꯥꯅꯁꯨ ꯑꯁ ꯄꯨꯝꯅꯃꯛꯁꯤ ꯏꯁꯣꯔꯒꯤ ꯄ꯭ꯂꯥꯟ ꯉꯥꯛꯇꯅꯤ ꯌꯥꯝꯅ ꯈꯜꯂꯅꯨ ꯅꯨꯡꯉꯥꯏꯇꯅ ꯇꯧꯔꯒ ꯆꯥꯛꯀ ꯆꯥꯗꯅ ꯁꯨꯃꯥꯏꯅ ꯇꯧꯅꯨꯀꯣ ꯆꯥꯛ ꯌꯥꯝ ꯆꯥꯀꯣ ꯀꯥꯏꯅꯒ ꯃꯑꯣ ꯇꯏ ꯃꯨꯅꯥꯒ ꯃꯂꯕꯅꯦꯍꯦ
ꯑ ꯇꯥ ꯑꯃ ꯌꯥꯏꯗ ꯇꯥꯕꯗꯤ ꯀꯌꯥ ꯀꯥꯏꯕ ꯂꯩꯦꯦ ꯑꯁ ꯆꯥꯛ ꯑꯁ ꯆꯥꯛ ꯂꯈꯠꯂꯛꯑꯦꯗ ꯆꯥꯛ ꯆꯥꯅꯤꯡ ꯆꯥꯔꯨꯁꯤꯔꯣ
ꯁꯔꯨ ꯁꯔꯨ ꯅꯪ ꯅꯪ ꯁꯔꯣ ꯑꯩꯕ ꯇꯤꯌꯥ
ꯑꯗꯨꯗꯤ ꯑꯩ ꯆꯥꯛ ꯆꯥꯔꯨꯈꯤꯒꯦ ꯀꯣꯟꯅ ꯇꯧꯔꯁꯤꯦꯀꯣ ꯑꯃꯨꯛ ꯍꯔꯁꯤꯦ ꯀꯣ
ꯍꯣꯏ ꯍꯣꯏ ꯍꯣꯏ
ꯊꯃꯦ ꯊꯝꯃꯦ
ꯑ
ꯎ